ꯑꯣ ꯅꯨꯡꯉꯥꯏꯕ꯭ꯔꯣ ꯇꯥꯕ꯭ꯔꯣ
ꯍꯣꯏ ꯇꯑꯦ
ꯑꯣ ꯀꯔꯤ ꯇꯧꯔꯤꯕ꯭ꯔꯣ
ꯍꯧꯖꯤꯛ ꯉꯥꯛꯇ ꯍꯧꯒꯠꯄꯒꯤꯅ
ꯑꯣ ꯊꯦꯡꯉꯦꯅ ꯒꯣꯜ ꯌꯦꯡꯕꯒꯤꯔꯣ
ꯍꯣꯏ ꯑꯌꯨꯛꯀ ꯕꯣꯜ ꯌꯦꯡꯕꯀꯣ ꯑꯗꯨ ꯌꯦꯉ ꯈꯔ ꯇꯨꯝꯅ ꯍꯧꯖꯤꯛ ꯀꯔꯤꯍꯥꯢꯁꯤꯒꯦ ꯍꯧꯒꯠꯄꯅꯦ
ꯑꯣ ꯆꯛ ꯆꯥꯛꯇꯤ ꯆꯥꯔꯕ꯭ꯔꯣ
ꯆꯥꯛ ꯆꯥꯗ꯭ꯔꯤꯗ ꯅꯪꯗꯤ
ꯍꯧꯖꯤꯛꯈꯛ ꯆꯥꯕ ꯂꯣꯏꯔꯦ
ꯑꯣ ꯀꯤ ꯢꯟꯁꯥꯡ ꯆꯥꯔꯦ
ꯉꯁꯤꯗꯤ ꯎꯝ ꯃꯥꯏꯔꯦꯟꯒꯤ ꯃꯅꯥꯗꯣ
ꯍꯣꯢ
ꯑꯗꯨꯒ ꯑꯂꯨꯒ ꯁꯥꯒ ꯇꯧꯔꯒ ꯊꯣꯡꯉꯒ ꯆꯥꯏ
ꯌꯥꯝ ꯍꯥꯎꯅꯤ ꯑꯗꯨ ꯀꯔꯤꯁꯥꯅꯣ ꯌꯦꯟꯂꯥ ꯁꯥꯗꯣ ꯍꯥꯎꯕꯅꯤ ꯑꯗꯨꯗꯣ ꯑꯀꯪꯕ꯭ꯔꯥ ꯑꯗꯨꯒ
ꯑꯀꯪꯕ ꯑꯀꯪꯕꯗꯨ
ꯑꯗꯨꯒꯤ ꯈ꯭ꯋꯥꯏꯒꯤ ꯐꯖꯕꯤꯗ ꯉꯁꯥꯡꯅꯤ
ꯑꯗꯨꯅꯦ ꯃꯍꯥꯎ ꯌꯥꯝ ꯂꯩꯌꯦꯀꯣ
ꯍꯣꯏ
ꯌꯥꯝ ꯆꯥꯄꯤꯈ꯭ꯔꯦ ꯑꯗꯨꯒꯤ
ꯎꯝ ꯄꯝꯀꯤꯟꯒꯤ ꯃꯅꯥꯁꯨ ꯅ꯭ꯌꯨꯇ꯭ꯔꯤꯟꯁꯤ ꯌꯥꯝ ꯂꯩꯕꯅꯤꯕ
ꯍꯣꯏ ꯑꯗꯨ ꯃꯤ ꯈꯔꯅ ꯍꯥꯏꯕꯗꯤ ꯃꯥꯒꯤ ꯃꯅꯥꯗ ꯑꯃ ꯎꯝ ꯃꯆꯥ ꯃꯆꯥ ꯑꯃ ꯊꯣꯛꯑꯦꯀꯣ ꯈꯔ ꯀꯩꯅꯣ ꯑ ꯑꯗꯨ ꯑꯗꯨ ꯑꯗꯨ ꯑ ꯆꯈꯥꯎꯒꯤꯗꯃꯛꯇꯗꯤ ꯐꯠꯇꯦ ꯍꯥꯏꯕꯒꯨꯝ ꯇꯥꯕꯀꯣ
ꯑꯥꯏ ꯑꯗꯣ ꯃꯤꯅ ꯄꯪꯈꯥꯏ ꯍꯥꯏꯕꯅꯤꯗ
ꯑꯗꯨ ꯑꯣꯏꯔꯁꯨ ꯆꯥꯏꯌꯦꯗ ꯑꯈꯣꯏꯗꯤ
ꯍꯣꯏ ꯍꯥꯏꯕꯗꯤ ꯃꯗꯨꯗꯣ ꯆꯤꯡꯗ ꯍꯧ ꯍꯧꯋꯥꯕꯛ ꯂꯩꯌꯦ ꯅꯁꯥꯡꯁꯤꯡꯅꯤꯅꯀꯣ ꯑꯗꯣ ꯆꯤꯡꯗꯗꯤ ꯎꯝ ꯑꯗꯨꯗꯤ ꯅꯪ ꯆꯤꯡꯗ ꯂꯩꯕ ꯃꯥꯜꯂꯦ
ꯑꯩ ꯆꯤꯡꯗ ꯂꯩꯥꯏꯇꯦ꯫
ꯑꯣ ꯇꯝꯄꯥꯛ ꯇꯔꯣ
ꯇꯝꯄꯥꯛꯇꯨꯅꯦ ꯑꯩꯗꯤ ꯇꯝꯄꯥꯛꯀꯤ ꯃꯆꯥꯅꯤ
ꯑꯗꯨꯁꯨ ꯐꯥꯏꯌꯦ ꯑꯗꯨꯗꯤ ꯁꯥ ꯌꯥꯝ ꯁꯥꯔꯝꯒꯅꯤ
ꯑ ꯉꯁꯤꯗꯤ ꯅꯣꯡ ꯈꯔ ꯃꯪꯕꯒꯤ ꯅꯣꯡ ꯈꯔ ꯈꯔ ꯆꯨꯕꯒꯤ ꯌꯥꯝ ꯁꯥꯕ ꯑꯣꯏꯗꯦꯗ
ꯑꯣ ꯐꯥꯏꯅꯦꯜꯂꯤ ꯑꯩꯁ ꯑꯩꯒꯤ ꯂꯩꯐꯝꯗꯤ ꯁꯨꯃꯥꯏꯅ ꯇꯧꯗꯦ
ꯑꯣ ꯅꯪꯗꯤ ꯆꯤꯡ ꯅꯪ ꯅꯪꯁꯨ ꯆꯤꯡꯗ ꯑꯣꯏꯔꯝꯃꯣꯏꯅ ꯄꯥꯜꯗ ꯑꯣꯏꯔꯝꯒꯅꯤꯅ ꯑꯣ
ꯈ꯭ꯋꯥꯏꯗꯒꯤ ꯑꯁꯥꯕ ꯍꯣꯏ ꯈ꯭ꯋꯥꯏꯗꯒꯤ ꯑꯁꯥꯕ ꯄꯤꯔꯊꯔꯤꯕꯤꯗ ꯌꯥꯝ ꯑꯁꯥꯕꯒꯤ ꯂꯝꯗꯝꯗ ꯑꯩ ꯂꯩꯔꯦ꯫
ꯑꯣ ꯈꯪꯈ꯭ꯔꯦ ꯈꯪꯈ꯭ꯔꯦ ꯁꯥꯕꯁꯦ ꯍꯦꯟꯖꯤꯜꯂꯦ ꯍꯥꯏꯌꯦꯅ ꯍꯟꯗꯛꯁꯦ ꯑꯗꯨꯗꯀꯣ
ꯍꯣꯏ
ꯃꯨꯟꯒꯦ ꯇꯧꯕ꯭ꯔꯥ
ꯃꯨꯟꯒꯦ ꯇꯧꯕꯖꯦ ꯑꯗꯨꯕꯨꯛꯁꯨ ꯍꯦꯜꯂꯤꯗ
ꯑꯗꯨꯒꯤꯁꯨ ꯍꯦꯜꯂꯦꯝ
ꯍꯣꯏ
ꯑꯁ ꯇꯜꯂꯦꯗ ꯑꯩꯗꯤ ꯁꯥꯕꯒꯨꯝꯕꯗꯣ ꯑꯩ ꯃꯤ ꯁꯥꯒꯟꯕ ꯃꯤꯁꯨ ꯂꯩꯌꯦꯀꯣ
ꯍꯣꯏ
ꯑꯗꯨꯃꯥꯏ ꯇꯧꯕꯅꯤꯅ ꯂꯩꯕ ꯉꯝꯃꯔꯣꯏꯗ ꯏꯁꯤꯡ ꯃꯁꯥꯗꯒꯤ ꯏꯁꯤꯡꯒꯤ ꯁꯔꯨꯛ ꯍꯦꯟꯅ ꯊꯣꯛꯂꯒ ꯁꯤꯒꯅꯤ
ꯑꯗꯨꯅꯦ ꯅꯨꯃꯤꯠ ꯈꯨꯗꯤꯡ ꯅꯨꯃꯤꯗꯥ ꯅꯨꯡꯊꯤꯟꯗ ꯃꯔꯤ ꯃꯉꯥꯒꯨꯝꯕꯗ ꯏꯁꯤꯡ ꯎꯔꯨꯁꯨ ꯀꯔꯤ ꯍꯥꯏꯁꯤꯔ ꯍꯣꯏ ꯏꯁꯤꯡ ꯑꯔꯨꯕ ꯃꯇꯝꯗꯤ ꯏꯪꯉꯤ ꯑꯗꯨꯕꯨ ꯏꯁꯤꯡ ꯑꯔꯨꯊꯣ ꯍꯣꯏ ꯍꯣꯏ ꯑꯃꯨꯛꯀꯥ ꯁꯥꯏꯌꯦꯕ
ꯑꯥ ꯚꯦꯔꯥꯅꯦ ꯊꯥꯏꯅ ꯑꯩ ꯑꯩꯈꯣꯏꯒꯤ ꯃꯤꯁꯨ ꯂꯩꯔꯝꯃꯦꯕꯀꯣ ꯃꯥꯏꯗꯤ ꯑꯌꯨꯛꯇ ꯃꯣꯏ ꯃꯈꯥꯗ ꯀꯩꯅꯣ ꯃꯈꯣꯏꯒꯤ ꯃꯈꯥꯗ ꯗꯥ ꯂꯩꯕꯥꯛꯇ ꯀꯣ ꯀꯥ ꯑꯗꯨꯒꯤ ꯂꯩꯕꯥꯛꯇ ꯏꯁꯤꯡ ꯂꯣꯏꯅꯃꯛ ꯆꯥꯏꯔꯝꯂꯒ
ꯍꯣꯏ
ꯅꯨꯡꯗꯥꯡꯗ ꯈꯔ ꯏꯪꯕꯅꯦ ꯍꯥꯏꯌꯦ ꯑꯗꯨꯒꯤ ꯏꯁꯤꯡ ꯆꯥꯏꯔꯝꯕ ꯍꯣ
ꯍꯣꯏ ꯑꯩꯈꯣꯏ ꯑꯁꯨꯃꯥꯏꯅ ꯇꯧꯒꯅꯤ ꯍꯥ ꯍꯧꯖꯤꯛꯇꯤ ꯑꯩꯈꯣꯏ ꯐꯨꯔꯤꯁꯤ ꯂꯥꯏꯐꯝꯗꯣ ꯑ ꯁꯤꯃꯦꯟ ꯈꯛꯇꯅ ꯊꯝꯕꯀꯣ ꯑꯗꯨ ꯅꯍꯥꯟꯁꯦ ꯑꯩꯈꯣꯏ ꯂꯩꯕꯁꯦ ꯇꯣꯞ ꯏꯁꯣ ꯂꯥꯏꯕꯛꯒꯤ ꯌꯥꯝ ꯁꯥꯃꯅꯕꯒꯤ ꯑꯩꯈꯣꯏꯁꯨ ꯁꯨꯃꯥꯏꯅ ꯇꯧꯕꯅꯤ ꯏꯁꯤꯡꯁꯤꯅꯤꯀꯣ ꯃꯔꯥꯡ ꯃꯔꯥꯡꯤ ꯏꯁꯤꯡꯣ ꯑꯣ ꯌꯥꯝ ꯏꯁꯤꯡ ꯄꯣꯠꯇꯁꯤ ꯐ꯭ꯔꯤꯖꯔ ꯃꯉꯥ ꯇꯔꯨꯛ ꯀꯨꯝꯕ ꯑꯆꯧ ꯑꯆꯧꯕꯗ ꯊꯝꯃꯒ ꯃꯗꯨꯒꯤ ꯏꯁꯤꯡꯗꯣ ꯆꯥꯏꯕꯅ ꯎꯄꯥꯏ ꯂꯩ
ꯎꯝ ꯑꯁ ꯍꯦꯟꯖꯤꯜꯂꯦꯀꯣ ꯑꯗꯨꯗꯤꯀꯣ
ꯍꯣꯏ ꯑꯗꯨ ꯍꯧꯖꯤꯛ ꯂ ꯑꯩꯒꯤ ꯍꯧꯖꯤꯛ ꯑꯩ ꯂꯩꯕꯒꯤ ꯑꯦꯄꯥꯔꯠꯃꯦꯟꯗꯤ ꯑꯅꯧꯕꯒꯤ ꯑꯦꯄꯥꯔꯠꯃꯦꯟꯅꯤꯅꯀꯣ ꯃꯈꯣꯏ ꯇꯥꯏꯁ ꯍꯥꯕꯒꯤꯛ ꯈꯔ ꯏꯪꯉꯤ
ꯑꯗꯨ ꯑꯗꯨ ꯏꯪꯉꯁꯨ ꯑꯃ ꯃꯊꯛꯇ ꯑꯩꯈꯣꯏꯒꯤ ꯃꯊꯛꯇ ꯎꯪꯕꯗꯣ
ꯍꯣꯏ
ꯑꯗꯨꯗꯤ ꯌꯥꯝ ꯆꯪꯗꯦꯗꯀꯣ ꯌꯥꯝ ꯀꯩꯅꯣ ꯄꯥꯟꯗꯦ ꯑꯃ ꯑꯃꯥ ꯑꯃꯥ ꯂꯩ ꯑꯃ ꯂꯩꯌꯦꯅꯎꯪꯕꯗꯒꯤ ꯍꯦꯟꯅ ꯃꯃꯟ ꯇꯥꯡꯕ ꯅꯝꯔꯒ ꯇꯧꯕꯗꯣ ꯑꯗꯨ ꯑꯗꯨ ꯂꯩꯔꯗꯤ ꯐꯩꯌꯦ ꯀꯣ
ꯑꯗꯨ ꯂꯥꯛꯏꯗꯤ ꯑꯁ ꯃꯤꯅꯠ ꯈꯨꯗꯤꯡ ꯇꯨꯝꯕ ꯌꯥꯔꯦ
ꯑꯗꯨꯅꯦ ꯃꯄꯥꯟ ꯊꯣꯛꯇꯕꯤꯗ
ꯍꯣꯏ
ꯃꯄꯥꯟ ꯍꯦꯛꯛꯇ ꯑꯩꯈꯣꯏꯅ ꯅꯪꯅ ꯂꯩꯕꯗꯨꯣ ꯃꯄꯥꯟ ꯀꯥꯗꯒꯤ ꯃꯄꯥꯟ ꯍꯦꯛ ꯊꯣꯛꯄꯒ ꯅꯨꯡꯁꯤꯠ ꯑꯁꯥꯕ ꯆꯥꯕ ꯐꯪꯕꯗꯨ ꯇꯟꯗꯕ ꯂꯩꯇ
ꯑꯗꯨꯅꯦ ꯆꯤꯡꯗꯒꯨꯝꯕꯗꯤꯀꯣ ꯁꯥꯔꯁꯨ ꯅꯨꯡꯁꯤꯠꯀꯨꯝꯕ ꯑꯗꯨ ꯁꯨꯃꯥꯏꯅꯗ ꯐꯪꯉꯤꯕꯀꯣ ꯑꯗꯨ ꯇꯝꯄꯥꯛꯀꯨꯝꯕ ꯑꯩ ꯂꯩ ꯊ ꯈꯣꯠꯂꯗꯤ ꯁꯨꯃꯥꯏꯅ ꯐꯪꯗꯦꯕ ꯐꯪꯉꯁꯨ ꯈꯔ ꯈꯔ ꯀꯣ ꯌꯥꯝꯗꯦꯕ ꯑꯗꯨꯕꯨꯅꯦ ꯑꯗꯨꯅꯤ
ꯑꯗꯨꯝ ꯏꯁꯤꯡꯗꯤ ꯐꯕ꯭ꯔꯥ
ꯏꯁꯤꯡꯗꯤ ꯍꯣꯏ ꯅꯣꯏꯅ ꯍꯦꯟꯄꯝꯁꯨ ꯅꯠꯇꯦꯀꯣ ꯑꯗꯨꯕꯨ ꯃꯈꯣꯏꯅ ꯁꯦ ꯏꯁꯤꯡꯗꯤ ꯐꯥꯏ ꯏꯁꯤꯡꯗꯤ ꯃꯣꯠꯇꯦ ꯍꯥꯏꯕ ꯀꯣ
ꯑꯗꯨ ꯏꯆꯦꯈꯣꯏꯗꯤ ꯑꯥꯗ ꯂꯩꯔꯦ ꯂꯩꯔꯝꯕꯗꯨ ꯏꯁꯤꯡꯗꯨ ꯃꯈꯣꯏꯒꯤ ꯑꯃ ꯏꯁꯤꯡ ꯁꯦꯡꯕꯒꯤ ꯍꯥꯞꯄꯤ ꯆ ꯆꯥꯛꯇꯣ ꯑꯗꯨ ꯀꯟꯃꯟꯕꯒꯤ ꯃꯁꯝꯒꯨꯝꯕꯗꯤ ꯌꯥꯝ ꯀꯦꯜꯂꯦ ꯍꯥꯏꯕꯀꯣ
ꯑꯣ ꯑꯩꯈꯣꯏ ꯁꯨꯃꯥꯏꯅ ꯇꯧꯗ ꯍꯥꯏꯗꯤ ꯃꯈꯣꯏ ꯑꯩꯈꯣꯏꯗꯤ ꯀꯔꯤ ꯍꯥꯏꯁꯤꯔꯦ ꯏꯂꯦꯛꯇ꯭ꯔꯤꯛꯅ ꯃꯈꯣꯏꯒꯤ ꯏꯁꯤꯡꯗꯣ ꯂꯧꯈꯠꯄꯀꯣ ꯑꯗꯨꯒꯤ ꯑꯗꯨꯒꯤꯁꯁ ꯁꯝꯒꯨꯝꯕꯗꯤ ꯑꯗꯨ ꯍꯧꯖꯤꯛ ꯐꯥꯎꯗꯤ ꯂꯩꯇꯦ ꯅꯈꯣꯏꯅ ꯑꯗꯁ
ꯑꯁ ꯑꯗꯨ ꯑꯣꯏꯔꯗꯤ ꯐꯩꯌꯦ ꯏꯁꯤꯡ ꯁꯥꯕꯒꯤ ꯃꯊꯛꯇ ꯏꯁꯤꯡ ꯑꯃꯨꯛꯀ ꯐꯠꯇ꯭ꯔꯗꯤ ꯃꯤ ꯀꯅꯥꯁꯨ ꯂꯩꯅꯤꯡꯉꯔꯣꯏ ꯑꯗꯨ ꯑꯣꯏꯔꯁꯨ ꯃꯤ ꯎꯝ ꯑꯗꯨ ꯑꯣꯏꯔꯁꯨ ꯑꯩꯈꯣꯏꯒꯤ ꯃꯤꯁꯤꯡ ꯁꯤꯡꯗꯤ ꯑꯗꯨꯗ ꯌꯥꯝꯅ ꯊꯕꯛ ꯇꯧꯕ ꯆꯠꯅꯩꯌꯦꯀꯣ
ꯍꯣꯏ ꯍꯥꯏꯕꯗꯤ ꯑ ꯑꯩꯈꯣꯏꯒꯤ ꯂꯩꯐꯝꯁꯦ ꯑ ꯄꯤ ꯍꯥꯏꯁꯤ ꯌꯥ ꯌꯥꯝꯅ ꯁꯥꯏ ꯑꯗꯨꯒ ꯁꯨꯃꯥꯏꯅ ꯑꯈꯣꯠꯄ ꯑꯗꯨ ꯇꯧꯋꯦ ꯑꯗꯨꯕꯨ ꯑꯩꯈꯔꯤ ꯊꯕꯛ ꯇꯧꯕꯁꯦ ꯌꯥꯝ ꯅꯨꯡꯉꯥꯏꯕꯀꯣ ꯃꯁꯤꯒꯤ ꯃꯐꯝꯁꯦ
ꯑꯣ
ꯑꯗꯨꯒꯤꯅꯤ ꯊꯕꯛ ꯍꯥꯏꯕꯗꯤ ꯑꯇꯣꯞ ꯑꯇꯣꯞꯄ ꯊꯕꯛꯁꯤꯡ ꯀꯣ ꯂꯣꯏꯅꯃꯛ ꯂꯥꯛꯏꯁꯤꯅ ꯑꯩꯒꯤ ꯂꯥꯏꯐꯝꯗꯤ ꯑꯗꯨ ꯑꯩ ꯑꯗꯨꯒ ꯑꯩ ꯂꯩꯕ ꯃꯐꯝꯁꯦ ꯀꯩ ꯍꯥꯏꯁꯤꯔ ꯑ ꯕꯖꯥꯔꯒꯤ ꯃꯅꯥꯀꯛꯀꯨꯝꯕꯀꯣ ꯑꯗꯨ ꯂꯩꯕꯅꯦꯕ
ꯑꯣ ꯑꯗꯨꯗꯤ ꯐꯩꯌꯦꯅꯦꯀꯣ
ꯐꯌꯦ ꯑꯗꯣꯕꯨꯣ ꯒꯥꯔꯤꯒꯤ ꯈꯣꯟꯁꯤꯒ ꯃꯤꯒꯤ ꯈꯣꯟꯁꯤꯒ ꯑꯁ ꯍꯧꯖꯤꯛꯇꯤ ꯑꯩ ꯌꯨꯝ ꯃꯅꯨꯡꯗ ꯂꯩꯕꯅꯤꯅꯀꯣ
ꯑꯗꯨꯒ ꯅꯪꯅ ꯂꯩꯕꯗꯨꯗꯤ ꯏꯪꯕ ꯃꯇꯝꯗ ꯅꯤꯡꯊꯝꯊꯥ ꯃꯇꯝꯗꯁꯨ ꯅꯤꯡꯊꯝꯊꯥ ꯃꯇꯝꯗ ꯃꯈꯣꯏꯒꯤ ꯎꯝ ꯀꯔꯤ ꯀꯔꯤ ꯀꯔꯤ ꯁꯦꯝꯕꯒꯤ ꯎꯝ
ꯃꯐꯝꯗꯒꯤ ꯁꯤ ꯃꯩꯈꯨ ꯐꯠꯇꯕ ꯊꯣꯛꯄꯗꯣ
ꯍꯣꯏ
ꯑꯗꯨꯅ ꯄꯨꯔꯥ ꯃꯐꯝꯗꯨ ꯀꯨꯞꯁꯤꯜꯂꯒ ꯃꯤ ꯊꯣꯛꯄ ꯌꯥꯗ꯭ꯔꯒ ꯅꯥꯟꯅꯔꯒ ꯁꯨꯗꯤꯤ ꯄꯤꯌꯦꯀꯣ
ꯍꯣꯏ
ꯑꯣꯏꯣꯏꯔꯁꯨ ꯃꯤꯁꯤꯡꯗꯤ ꯑꯗꯨꯝ ꯂꯩꯌꯦ
ꯍꯣꯏ ꯍꯥꯏꯕꯗꯤ ꯅꯈꯣꯏ ꯀꯩꯅꯁꯦ ꯑ ꯇꯥꯡꯥꯟꯕ ꯑꯩ ꯌꯥꯝ ꯅꯨꯡꯉꯥꯏꯕꯀꯣ
ꯑꯥ
ꯑꯗꯨ ꯑꯗꯨꯒꯤꯅꯤ ꯍꯥꯏꯕꯗꯤ ꯌꯥꯝ ꯍꯣꯡꯉꯤꯕ ꯑꯗꯨꯗꯣ
ꯑꯩꯈꯣꯏ ꯖꯥꯠꯀꯤ ꯑꯉꯥꯡꯁꯤꯡꯁꯦ ꯏꯦ ꯑꯌꯥꯝꯕ ꯆꯠꯂꯦ ꯃꯤꯒꯤꯗꯤ ꯈꯪꯗꯦ ꯑꯩꯈꯣꯏ ꯖꯥꯠꯀꯤꯗꯤ ꯌꯥꯝ ꯆꯜꯂꯦꯀꯣ
ꯍꯣꯏ ꯍꯥꯏꯕꯗꯤ ꯀꯅꯥꯒꯨꯝꯕ ꯊꯕꯛ ꯇꯧꯔ ꯍꯣꯠꯅꯕ ꯃꯤꯁ ꯆꯤꯡꯗꯤꯀꯣ ꯑꯩ ꯂꯩꯕ ꯃꯝꯗꯤ ꯃꯈꯣꯏꯁꯤ ꯌꯥꯝꯅ ꯀꯔꯤ ꯍꯥꯏꯁꯦ ꯍꯣꯠꯅꯕꯗ ꯊꯕꯛ ꯇꯧꯕꯔꯅ ꯌꯥꯝ ꯍꯪꯉꯤꯕ ꯎꯋꯦꯕꯀꯣ ꯃꯈꯣꯏꯁꯦ ꯑꯗꯨꯒꯤꯅꯦ ꯃꯤ ꯑꯣ ꯌꯥꯃꯤꯅꯤ ꯍꯣꯏ ꯊꯕꯥꯛꯇꯤ ꯋꯥꯠꯇꯦ ꯀꯅꯥꯒꯨꯝꯕ ꯃꯤ ꯍꯣꯠꯅꯕ ꯑꯗꯨꯒ ꯑꯩꯈꯣꯏꯅꯥꯒꯨꯝꯕ ꯊꯕꯛ ꯇꯧꯅꯤꯡꯕ ꯃꯤꯁꯤꯡꯁꯤꯗꯣ
ꯎꯝ ꯎꯝ
ꯊꯕ ꯈꯥꯏꯔꯁꯦ ꯈꯛꯇ ꯑꯅꯤ ꯈꯛꯇ ꯍꯥꯏꯕꯗ ꯂꯩꯕ ꯊꯕꯛꯁꯦ ꯌꯥꯝꯅꯏꯕꯀꯣ ꯃꯥꯅ ꯇꯧꯅꯤꯡ ꯇꯧꯅꯤꯡꯕ ꯑꯗꯨꯒ ꯃꯥꯒꯤ ꯀꯩ ꯍꯥꯏꯁꯤꯔ ꯂꯥꯏꯔꯤꯛꯀꯤ ꯂꯩꯕꯥꯛꯀꯤ ꯂꯥꯏꯟꯗꯀꯣ ꯆꯠꯂꯗꯤ ꯌꯥꯝ ꯂꯥꯏ ꯏ
ꯑꯣ ꯑꯁ
ꯑ ꯑꯩꯈꯣꯏꯒꯤ ꯑꯁꯤ ꯑꯩꯈꯣꯏ ꯃꯐꯝꯒꯤ ꯏꯟꯁꯥꯡ ꯅꯥꯄꯤꯒꯨꯝꯕꯗꯤ ꯌꯥꯝ ꯐꯪꯈ꯭ꯔꯦ ꯍꯥꯏꯌꯨꯀꯣ ꯍꯧꯖꯤꯛꯀꯥꯟꯗꯤ ꯑꯗꯨꯗꯨꯁꯨ
ꯍꯪꯉꯦ ꯑꯗꯨꯕꯨ ꯀꯩ ꯍꯥꯏꯁꯤꯔ
ꯇꯥꯡꯕ꯭ꯔꯥ
ꯍꯣꯏ ꯇꯥꯡꯉꯦ ꯑꯗꯨꯒ ꯐ꯭ꯔꯦꯁ ꯀꯨꯝꯕꯗꯤ ꯐꯪꯗꯕꯀꯣ
ꯑꯣ ꯑꯣ ꯑꯗꯨꯗ ꯁꯤꯗꯗꯤ ꯎꯁꯣꯏ ꯃꯇꯝ ꯑꯣꯏꯔ ꯑꯗ ꯎꯁꯣꯏ ꯌꯧꯔꯛꯈ꯭ꯔꯕ꯭ꯔꯣ
ꯌꯥꯎꯔꯦ ꯑꯩꯁꯨ ꯌꯥꯝ ꯇꯥꯡꯉꯦ ꯀꯅꯥꯅ ꯊꯥꯕ ꯉꯝꯒꯅꯤ
ꯁꯤꯗ ꯐꯥꯎꯁꯨ ꯇꯥꯡꯉꯦꯕ ꯍꯥꯏꯕꯗꯤ ꯆꯤꯡꯗꯒꯤ ꯄꯨꯔꯛꯀꯗꯧꯕ ꯑꯣꯏꯕ ꯅꯤꯅ ꯂꯝꯕꯤ ꯊꯤꯡꯉꯦꯅ ꯍꯧꯖꯤꯛꯇꯤ
ꯍꯣꯏ
ꯑꯗꯨꯒꯤ ꯑꯁꯤꯗꯨꯁꯨ ꯌꯥꯝ ꯇꯥꯡꯕꯤꯌꯦ ꯑꯗꯨꯒꯤ ꯑꯥꯗꯗꯤ ꯍꯦꯟꯅ ꯍꯦꯟꯅ ꯇꯥꯡꯂꯝꯒꯅꯤ ꯍꯥꯏꯅ ꯈꯟꯕꯀꯣ
ꯍꯣꯏ ꯌꯥꯝ ꯇꯥꯡꯅ ꯍꯥꯏꯕꯗꯤ ꯃꯈꯣꯏꯁꯦ ꯑꯥ ꯆꯤꯡꯒꯤ ꯄꯨꯔꯛꯄ ꯑꯗꯨꯒ ꯆꯤꯡꯒꯤ ꯄꯨꯔꯛꯄ ꯃꯤꯁꯤꯡ ꯁꯤꯡꯗꯨꯗꯨꯅ ꯑꯇꯣꯞꯄ ꯑꯃ ꯑꯃ ꯂꯧꯕꯀꯣ ꯑꯗꯨꯒ ꯑꯇꯣꯞꯄ ꯃꯤꯅ ꯃꯗꯨꯗ ꯐꯝꯂꯤꯕ ꯃꯤꯁꯤꯡꯕꯨ ꯑꯃꯨꯛꯀ ꯌꯣꯟꯕ
ꯎꯝ
ꯑꯗꯨꯒ ꯃꯗꯨꯅ ꯑꯩꯈꯣꯏ ꯍꯣꯏ ꯍꯣꯏ ꯍꯣꯏ ꯑꯗꯨꯒꯤꯅꯦ ꯑꯗꯨꯒꯤ ꯌꯥꯝ ꯇꯥꯡꯕꯀꯣ
ꯎꯝ ꯀꯅꯥꯗꯦꯗ ꯑꯗꯨ ꯑꯣꯏꯔ ꯑꯗꯨꯗꯤ ꯆꯥꯗ꯭ꯔꯁꯨ ꯁꯤꯒꯗꯧꯕ ꯅꯠꯇꯦ
ꯍꯣꯏ ꯑꯗꯨꯕꯨ ꯍꯧꯖꯤꯛꯇꯀꯤꯗꯤ ꯃꯈꯣꯏꯒꯤ ꯆꯥꯕꯒꯤ ꯁꯌꯥ ꯃꯇꯝꯅꯤꯁꯤꯅꯀꯣ ꯃꯤꯁꯨ ꯌꯥꯝ ꯂꯧꯋꯦ ꯑꯩꯈꯣꯏ ꯍꯣꯏ ꯑꯗꯨꯣ ꯑꯗꯨ ꯆꯤꯡꯒꯤ ꯒꯟꯁꯥꯒꯨꯝꯕꯗꯤ ꯍꯣꯏ ꯂꯧꯋꯦ ꯑꯗꯨꯕꯨ ꯑꯗꯨꯗꯨ ꯆꯥꯗ꯭ꯔꯁꯨ ꯀꯩꯁꯨ ꯀꯥꯗꯦ ꯑꯗꯨꯕꯨ ꯊꯥꯡꯖꯤꯡꯕꯨꯀꯣ
ꯑ
ꯑꯣ ꯊꯥꯡꯖꯤꯡꯕꯁꯦ ꯑ ꯃꯁꯤꯁ ꯄꯥꯝꯕꯁꯤꯅ ꯄꯥꯝꯕꯁꯤꯅ ꯑꯩꯈꯣꯏ ꯃꯤꯁꯤꯗ ꯂꯩꯕ ꯃꯤꯁꯤꯡꯁꯤ
ꯑ ꯑꯁ ꯑꯩꯗꯤ ꯊꯥꯡꯖꯤꯡ ꯄꯥꯝꯗꯦꯗ ꯊꯥꯡꯖꯤꯡꯗꯣ ꯊꯕꯛ ꯌꯥꯝꯅ ꯆꯪꯉꯦ ꯆꯞ ꯆꯥꯕ ꯃꯇꯝꯗ ꯋꯥꯏ ꯌꯥꯝ ꯆꯤꯜꯂꯦ
ꯑꯗꯨꯅꯦ ꯑꯗꯨꯅꯦ ꯑꯗꯨꯒ ꯆꯥꯕꯁꯨ ꯄ ꯌꯥꯁꯨ ꯂꯥꯏꯇ ꯄꯣ
ꯎꯝ ꯌꯥꯝ ꯍꯥꯎꯋꯦ ꯍꯥꯏꯕꯁꯨ ꯅꯠꯇꯦꯅꯀꯣ
ꯍꯣꯏ ꯃꯔꯨꯁꯨ ꯍꯣꯏ ꯃꯤ ꯑꯇꯣꯞꯄꯁꯤꯡ ꯃꯔꯨ ꯐꯥꯎ ꯆꯥꯏꯀꯣ